ꯍꯜꯂꯣ
ꯑꯥ ꯍꯜꯂꯣ ꯇꯥꯏꯌꯦꯀꯣ ꯎꯝ ꯁꯤꯁꯇ꯭ꯔꯕꯨ ꯀꯩꯗꯧꯔꯝꯕꯅꯣ ꯑꯣ ꯁꯤꯁꯇ꯭ꯔꯕꯨ ꯀꯩꯗꯧꯕꯤꯔꯝꯕꯅꯣ
ꯍꯧꯖꯤꯛꯁꯦ ꯀꯩ ꯀꯩꯅꯣ ꯇꯧꯔꯤꯌꯦ ꯍ ꯍ ꯑ ꯑꯉꯥꯡ ꯁꯦꯟꯅꯕ꯭ꯔꯣ ꯀꯩꯅꯣ
ꯑꯣ ꯑꯉꯥꯡ ꯂꯩꯔꯕꯣ ꯍꯥꯏꯁꯤꯕꯨ
ꯍꯥꯥ
ꯑꯣ ꯑꯉꯥꯡ ꯂꯩ ꯑ ꯑꯉꯥꯡ ꯁꯦ ꯀꯅꯥꯒꯤ ꯑꯣꯏꯗꯣꯏꯅꯣ ꯏꯁꯥꯒꯤ ꯑꯣꯏꯗꯣꯏꯔꯣ
ꯑꯥ ꯑꯣꯏꯗꯣꯏꯅꯦ
ꯑꯣ ꯑꯗꯨꯗꯤ ꯈꯔ ꯑꯩꯈꯣꯏꯗꯒꯤ ꯁꯦꯅꯤꯌꯔ ꯑꯣꯏꯔꯝꯗꯧ ꯃꯥꯜꯂꯤ
ꯑ ꯍ ꯍ ꯈꯪꯗꯦꯗ ꯁꯤꯅꯤꯌꯔ ꯑꯣꯏꯔꯝꯒꯦꯔꯣ ꯑꯣꯏꯔꯝꯃꯣꯏꯗ꯭ꯔꯣ
ꯑꯣ ꯃꯨꯡ ꯃꯥꯟꯕ ꯑꯩꯈꯣꯏꯗꯤ ꯌꯪ ꯑꯣꯏꯕꯅꯤꯅ ꯏꯆꯦꯒ ꯌꯦꯡꯅꯕꯗꯗꯤ
ꯑꯣ ꯑꯣ ꯅꯪꯒꯤ ꯑꯥ ꯀꯩꯅꯣ ꯅꯝꯕꯔꯗꯣ ꯑꯩ ꯎ ꯎꯝ ꯍꯧꯖꯤꯛꯁꯦ ꯇ꯭ꯔꯥꯏ ꯍꯦꯛ ꯐ꯭ꯔꯁ ꯅꯍꯥꯟ ꯅꯪ ꯀꯩꯅꯣ ꯎꯝ ꯑ ꯃꯦꯁꯦꯁ ꯊꯥꯔꯛꯄꯗꯣ
ꯑꯥ
ꯑꯗꯨꯗ ꯑꯩ ꯎꯝ ꯀꯩꯅꯣ ꯇꯧꯔꯒ ꯑ ꯑꯩꯒꯤ ꯒꯤ ꯀꯩꯅꯣ ꯔꯤꯐ꯭ꯔꯦꯁ ꯇꯧꯋꯣ ꯍꯥꯏꯕ꯭ꯔꯥ ꯀꯩꯅꯣ ꯑꯗꯨꯗ ꯇꯧꯕꯗ ꯑꯩ ꯌꯥꯗ꯭ꯔꯦꯕ ꯅꯪꯒꯤ ꯃꯦꯁꯦꯁꯁꯤ ꯎꯋꯦꯕ ꯑꯗꯨꯒ ꯉꯁ ꯑꯃꯨꯛ ꯍꯧꯖꯤꯛ ꯇꯧꯕ ꯀꯥꯟꯗ ꯎꯝ ꯅꯪꯒꯤ ꯅꯝꯕꯔꯗꯨ ꯎꯝ ꯌꯥꯗꯕ ꯑꯃꯨꯛ ꯆꯠꯇꯕ ꯑꯃꯨꯛ ꯔꯤꯄꯤꯠ ꯇꯧꯔꯒ ꯌꯥꯏꯌꯦ ꯍꯧꯖꯤꯛꯁꯦ
ꯑꯣ ꯑꯣ ꯉꯁꯤꯗꯤ ꯌꯥꯈ꯭ꯔꯦꯕꯀꯣ
ꯎꯝ ꯉꯁꯤꯗꯤ ꯍꯧꯖꯤꯛꯇꯤ ꯌꯥꯔꯦ
ꯑꯣ ꯑ ꯀꯩ ꯃꯊꯦꯜ ꯇꯧꯔꯒꯦ ꯏꯆꯦꯗꯤ
ꯑꯩ ꯆꯥꯛ ꯆꯥꯗ꯭ꯔꯤꯌꯦ
ꯑꯣ ꯑꯉꯥꯡ ꯁꯦꯟꯅꯔꯝꯕꯅꯦꯕꯀꯣ ꯑꯣ ꯀꯩ ꯃ ꯊꯦꯜꯒꯗꯤ ꯊꯣꯡꯉꯒꯦ ꯉꯁꯤꯁꯤꯕꯨ
ꯉꯁꯤꯁꯦ ꯀꯥꯡꯁꯣꯏꯅꯤꯗ ꯍꯥꯎꯇꯦ ꯉꯁꯤꯗꯤ
ꯑꯍꯥꯎꯕ ꯇꯧꯗ꯭ꯔꯦꯕꯀꯣ
ꯎꯝ ꯑꯩꯈꯣꯏꯗꯤ ꯁꯟꯗꯦ ꯁꯟꯗꯦ ꯑꯣꯏꯔꯗꯤ ꯅꯨꯡꯊꯤꯟꯗꯗꯤ ꯑꯗꯨꯝ ꯍꯥꯎꯅ ꯆꯥꯏ ꯑꯗꯨꯕꯨ ꯑꯌꯨꯛꯇꯗꯤ ꯑꯗꯨꯝ ꯆꯔꯆ ꯆꯠꯄꯅꯤꯅꯀꯣ ꯍꯥꯡꯉꯗꯤ ꯆꯥꯕ ꯐꯪꯗ꯭ꯔꯦ ꯊꯨꯅ ꯆꯠꯄꯅꯤꯅ ꯑꯌꯨꯛ ꯉꯟꯇꯥ ꯆꯠꯄꯅꯤꯅꯀꯣ
ꯑꯥ
ꯑꯣ ꯁꯤꯒ ꯁꯤ ꯆꯔꯆ ꯆꯠꯊꯣꯛꯎꯔꯦꯕ
ꯍꯣꯏ ꯑꯩ ꯑꯩꯗꯤ ꯆꯔꯆ ꯑꯩꯗꯤ ꯆꯠꯇꯦ ꯍ ꯆꯠꯄꯕꯨꯗꯤ ꯆꯠꯇꯦ ꯑꯗꯨꯕꯨ ꯑꯉꯥꯡ ꯁꯥꯟꯅꯕꯗ
ꯑꯣ ꯁꯟꯗꯦꯅꯤ ꯁꯤ ꯆ꯭ꯔꯆ ꯆꯠꯄꯁꯦ ꯑꯗꯨꯝ ꯑꯦꯅꯤ ꯇꯥꯏꯝꯗ ꯆꯠꯄꯗꯤ ꯌꯥꯕ꯭ꯔꯣ ꯅꯠꯇ꯭ꯔ
ꯎꯝ ꯑꯗꯨꯝ ꯆꯠꯂꯦ ꯆꯠꯄꯕꯨꯗꯤ ꯉꯁꯤꯗꯤ ꯑꯩ ꯆꯠꯇ꯭ꯔꯦ
ꯏꯆꯦꯍꯣꯏꯗꯤ ꯀꯩꯅꯣ ꯇꯧꯗ꯭ꯔꯣ ꯑꯥ ꯋꯥ꯭ꯔꯜ ꯀꯞ ꯀꯗꯤ ꯌꯦꯡꯗ꯭ꯔꯣ ꯍꯧꯖꯤꯛ ꯀꯥꯟꯖꯦ
ꯌꯦꯡꯉꯦ ꯌꯦꯡꯕ ꯍꯥꯏꯕꯕꯨ ꯉꯁꯥꯏꯗꯣ
ꯑꯩꯅ ꯌꯦꯡꯕ ꯀꯥꯟꯗ ꯄꯨꯡ ꯃꯉꯥ ꯅꯪꯅꯕꯗꯤ ꯍꯧꯒꯠ ꯀꯦ ꯇꯧꯕꯅꯦ ꯑꯗꯣ ꯑꯩꯁꯦ ꯌꯥꯝ ꯇꯨꯝꯅꯤꯡꯕ ꯉꯔꯥꯡ ꯅꯨꯡꯗꯥꯡꯗꯣ ꯊꯦꯡꯅ ꯇꯨꯝꯃꯦꯕ ꯑꯗꯨꯒꯤ ꯋꯥꯔꯜ ꯀꯞꯁꯨ ꯌꯦꯡꯕ ꯅꯠꯇꯦ ꯉꯔꯥꯡ ꯅꯨꯡꯗꯥꯡꯗꯤ ꯑꯗꯣ ꯊꯦꯡꯅ ꯇꯨꯝꯕꯗꯨꯗ ꯎꯝ ꯎꯝ ꯄꯨꯡ ꯃꯉꯥꯗ ꯍꯧꯒꯠꯅꯕ ꯅꯪꯅꯕꯗꯤ ꯇꯧꯕꯅꯦ ꯑꯂꯥ꯭ꯔꯝ ꯊꯝꯕꯅꯦ ꯕ ꯑꯗꯨꯒ ꯍꯧꯒꯠꯄ ꯀꯥꯟꯗꯗꯤ ꯄꯨꯡ ꯇꯔꯨꯛ ꯃꯤꯅꯤꯠ ꯑꯍꯨꯝ ꯑꯍꯨꯝ ꯆꯠꯂꯝꯕ ꯑꯗꯨꯗꯤ ꯑꯩꯁꯦ ꯑꯁ ꯑꯉꯥꯡꯁꯤꯒ ꯑꯁ ꯍꯧꯒꯠꯅꯤꯡ ꯗ꯭ꯔꯦ ꯅꯣꯡ ꯆꯨꯏꯗꯅ ꯑꯗꯨ ꯑꯁ ꯍꯧꯒꯠꯅꯤꯡꯗ꯭ꯔꯦ ꯗ ꯍꯥꯏꯅ ꯇꯨꯃꯤꯟꯅ ꯂꯩꯕꯅꯦꯕ
ꯑꯣ
ꯑꯩꯁꯦ ꯑꯁ ꯍꯧꯒꯠꯇ꯭ꯔꯗꯤ ꯌꯥꯗ꯭ꯔꯦ ꯑꯩ ꯊꯕꯛꯁꯨ ꯌꯥꯝꯃꯦ ꯆꯥꯛ ꯑꯦꯟꯁꯥꯡꯕꯨꯗꯤ ꯊꯣꯡꯗ꯭ꯔꯦ ꯑꯗꯨ ꯑꯣꯏꯔꯁꯨ ꯐꯤ ꯁꯨꯅꯕ ꯋꯥꯏ ꯇꯩꯅꯕ ꯑꯩꯁꯨ ꯏꯔꯨꯅꯤꯡꯕ ꯑꯗꯨꯒ ꯑꯉꯥꯡꯁꯤꯡꯁꯨ ꯏꯔꯨꯅꯤꯡ ꯑꯗꯨ ꯑꯥ ꯑꯥ ꯍꯧꯒꯠꯂꯒ ꯑꯩ ꯑꯗꯨꯝ ꯆꯠꯂꯦꯕ ꯑꯗꯨꯒ ꯎꯝ ꯃꯣꯏꯁꯦ ꯑꯩ ꯊꯣꯛꯂꯛ ꯀꯥꯟꯗ ꯑꯩꯈꯣꯏ ꯀꯃꯟ ꯔꯨꯝꯗꯨꯗ ꯋꯥꯔꯜ ꯀꯞ ꯌꯦꯡꯂꯝꯃꯦ ꯑꯗꯨꯒꯨꯝꯗꯤ ꯀꯨꯝꯊꯔꯛꯄ ꯀꯥꯟꯗꯀꯣ ꯑꯗꯣ ꯌꯦꯡꯒꯦ ꯍꯥꯏꯅ ꯃꯤꯅꯤꯠ ꯃꯉꯥ ꯐꯥꯎ ꯐꯥꯗꯦꯗ ꯉꯥꯏꯍꯥꯛ ꯌꯦꯡꯉꯝ ꯃꯨꯛ ꯊꯣꯛꯂꯛꯑꯦ ꯑꯗꯨꯒ ꯎꯝ ꯑꯥ ꯎꯝ ꯊꯕꯛ ꯂꯣꯏ ꯁꯨꯕ ꯂꯣꯏꯕ ꯀꯥꯟꯗ ꯃꯦꯁꯤꯒꯤ ꯌꯦꯡꯒꯦ ꯍꯥꯏꯅ ꯑꯥꯔꯖꯦꯟꯇꯤꯅꯥꯒꯤ ꯑꯗꯨ ꯌꯦꯡꯒꯦ ꯍꯥꯏꯔꯒ ꯆꯪꯂꯛꯄ ꯀꯥꯟꯗ ꯏꯆꯥ ꯅꯨꯨꯄꯤꯅ ꯎꯝ ꯀꯩꯅꯣ ꯑꯩꯈꯣꯏꯒꯤ ꯇꯤꯚꯤꯗꯣ ꯃꯨꯊꯠ ꯄꯤꯕ ꯑꯗꯣ ꯑꯩꯁꯦ ꯀꯥꯞꯄ ꯍꯩ ꯃꯨꯊꯠꯄ ꯍꯥꯏꯕꯕꯨ ꯎꯝ ꯀꯔꯤꯅꯣ ꯃꯥꯅ ꯀꯔꯤꯅꯣ ꯑꯃ ꯃꯦꯠꯄ ꯃꯦꯠꯄꯤꯕ ꯑꯗꯨꯒꯤ ꯑꯩꯁꯦ ꯀꯥꯞꯄ ꯍꯩ ꯭ꯇꯔꯦꯕꯥ ꯇꯤꯚꯤꯁꯨ ꯌꯦꯡꯗꯕ ꯀꯨꯏꯔꯦ ꯑꯗꯨꯒꯤꯀꯣ ꯑꯩ ꯇꯤꯚꯤ ꯇꯤꯚꯤꯁꯨ ꯀꯥꯞꯄ ꯍꯩ
ꯑꯣ
ꯀꯗꯥꯏꯗ ꯃꯦꯠꯀꯗꯕꯅꯣ ꯃꯥꯒꯤꯁꯦ ꯅꯣ ꯁꯤꯒꯅꯦꯜ ꯍꯥꯏꯔꯒ ꯑꯕ꯭ꯂꯨ ꯕ꯭ꯂꯦꯡꯗ ꯆꯠꯈ꯭ꯔꯦꯕ ꯀꯗꯥꯏꯗ ꯃꯦꯠꯀꯗꯕꯅꯣ ꯅꯪꯅ ꯁꯥꯎꯅꯤꯡꯕꯁꯦ ꯑꯗꯨꯒ ꯎꯝ ꯏꯕꯥꯅꯤꯁꯦ ꯑꯗꯨꯃꯥꯏꯅ ꯇꯧꯔꯤꯉꯩꯗ ꯃꯕꯣꯛꯅ ꯃꯨꯠꯊꯠꯂꯒ ꯑꯃꯨꯛ ꯀꯥꯞꯄꯦ ꯀꯥꯞꯄ ꯃꯕꯣꯛꯁꯨ ꯀꯥꯞꯄ ꯍꯩꯇꯕꯒꯤ ꯀꯣ
ꯇꯤꯕꯤ ꯑꯣꯏꯕꯒꯤ ꯏꯆꯦ ꯉꯥꯎꯕꯅꯦꯕ
ꯑꯉꯧ ꯑꯩꯗꯤ ꯇꯤꯚꯤ ꯌꯦꯡꯗꯕ ꯀꯨꯏꯔꯦ ꯆꯍꯤ ꯑꯅꯤ ꯑꯍꯨꯝ ꯃꯔꯤ ꯃꯉꯥ ꯁꯨꯔꯝꯃꯅꯤꯌꯦ ꯐꯣꯟ ꯂꯩꯕꯗꯒꯤ ꯌꯦꯡꯗ꯭ꯔꯦ ꯇꯤꯚꯤ ꯈꯤꯜꯂꯁꯨ ꯑꯩ ꯎꯝ ꯊꯑꯣꯏꯅ ꯆꯪꯉꯒ ꯇꯤꯚꯤꯗꯣ ꯀꯥꯞꯇꯦ ꯍꯥꯏꯕ ꯑꯗꯣ ꯎꯝ ꯇꯤꯚꯤꯁꯦ ꯎꯝ ꯏꯀꯨꯕꯣꯛꯀ ꯏꯅꯦꯝꯕꯣꯛ ꯃꯕꯥꯏꯅꯤ ꯈꯛꯇꯅꯦꯕ ꯈꯤꯜꯂꯤꯁꯦ ꯃꯕꯥꯏꯅꯤ ꯈꯛꯇꯅꯤ ꯑꯗꯨꯝ ꯌꯦꯡ ꯑꯗꯨꯝ ꯃꯕꯥꯏꯅꯤꯁꯨ ꯐꯣꯟ ꯂꯩꯕꯅꯤꯅꯀꯣ ꯁꯨꯡꯌꯦꯡ ꯌꯦꯡꯗꯦ
ꯑꯣꯍꯣꯏ ꯇꯤꯚꯤꯁꯦ ꯇꯞꯅ ꯇꯞꯅ ꯁꯨꯝ ꯃꯨꯠꯁꯤꯜꯂꯛꯄꯒꯤ ꯃꯑꯣꯡꯅꯦꯕ ꯍꯥꯏꯗꯤ ꯁꯤꯖꯤꯟꯅꯗ ꯑ
ꯏ ꯅꯦꯝꯕꯣꯛꯇꯣ ꯃꯃꯤꯠ ꯎꯗꯕꯅꯤꯅꯀꯣ ꯃꯃꯤꯠ ꯎꯗꯕ ꯍꯥꯏꯕꯕꯨ ꯌꯥꯝ ꯁꯦꯡꯅ ꯎꯗꯕ ꯑꯗꯨꯒꯤ ꯇꯤꯚꯤ ꯑꯆꯧꯕꯗꯣ ꯑꯗꯣ ꯇꯤꯚꯤꯆꯧ ꯑꯆꯧꯕ ꯃꯅꯥꯛꯇ ꯂꯞ ꯀꯨꯞꯂꯒ ꯌꯦꯡ ꯂꯩꯔꯝꯕ ꯋꯥꯅꯤꯗ ꯑꯩꯗꯤ ꯌꯥꯝ ꯅꯣꯛꯅꯤꯡꯕꯁꯤ ꯁꯤ ꯁꯤꯒꯦ ꯇꯧꯑꯦ
ꯑꯣ ꯏꯆꯦꯁꯤꯒꯤ ꯏꯆꯦ ꯑꯉꯥꯡꯁꯤꯗꯤ ꯆꯍꯤ ꯀꯌꯥꯃꯨꯛ ꯁꯨꯔꯒꯦ
ꯆꯍꯤ ꯃꯉꯥ ꯆꯍꯤ ꯑꯃ ꯇꯪꯈꯥꯏ ꯁꯨꯕ ꯂꯩꯔꯦ
ꯑꯣꯑꯗꯨꯗꯤ ꯏꯆꯦꯒꯤꯁꯦ ꯑꯉꯥꯡ ꯑꯗꯨꯝ ꯑꯅꯤ ꯑꯍꯨꯝ ꯁꯨꯔꯕꯩ ꯃꯑꯣꯡꯅꯤꯅꯦ
ꯎꯝ
ꯑꯣ ꯏꯆꯦ ꯍꯣꯏꯗꯤ ꯀꯩꯅꯣ ꯇꯧꯔꯝꯗꯧ ꯃꯥꯜꯂꯦ ꯑꯗꯨꯗꯤ ꯑ ꯀꯩꯅꯣ ꯁꯥ ꯅꯨꯡꯗꯤ ꯐꯖꯅ ꯊꯣꯡꯕꯗꯨ ꯍꯥꯏꯔꯗꯧ ꯋꯥꯠꯂꯤ ꯏꯆꯦꯍꯣꯏꯒꯤ
ꯑꯁ ꯈꯪꯗꯦꯗ ꯑꯗꯨꯒꯨꯝꯕꯗꯤ ꯑꯗꯨ ꯑ ꯎꯝ ꯑꯗꯨꯝ ꯑꯥꯑꯣꯛꯁꯥꯒꯨꯝꯕꯗꯤ ꯑꯗꯨꯝ ꯑꯩ ꯎ ꯆꯤꯛꯀꯟꯒꯨꯝꯕ ꯑꯗꯨꯒ ꯁꯟꯁꯥꯒꯨꯝꯕ ꯐꯖ ꯐꯖꯅꯗꯤ ꯊꯣꯡꯕꯗꯤ ꯍꯥꯏꯗꯦ ꯑꯩ ꯍꯥꯎꯅ ꯑꯗꯨꯝ ꯊꯣꯡꯕ ꯍꯩꯇꯦ ꯑꯣꯛꯁꯥꯒꯨꯝꯕꯗꯤ ꯑꯣꯛꯁꯥꯁꯦꯀꯣ ꯏꯆꯝ ꯆꯝꯅ ꯊꯣꯡꯉꯒ ꯌꯥꯝ ꯍꯥꯎꯕꯈꯣꯏꯗꯣ ꯀꯔꯤ ꯍꯥꯏꯁꯤꯔ ꯁꯤꯔ ꯈꯣꯡꯒꯤ ꯄꯥꯎꯗꯔꯒꯨꯝꯕ ꯊꯥꯛꯗꯁꯨ ꯑꯗꯨꯝ ꯑꯩꯈꯣꯏꯒꯤ ꯃꯩꯇꯩꯒꯤ ꯀꯩ ꯃꯩꯇꯩꯒꯤ ꯃꯣꯔꯣꯛꯇꯣ ꯑꯗꯨꯅꯒꯣ ꯎꯝ ꯇꯥꯎꯊꯣꯛꯄ ꯅꯠꯇ꯭ꯔꯒ ꯑꯗꯨꯝ ꯇꯥꯎ ꯇꯥꯎꯕ ꯁꯨꯔꯛꯄꯨꯗꯤꯀꯣ ꯎꯝ ꯉꯧꯔꯒ ꯑꯗꯨꯝ ꯁꯨꯔꯒ ꯊꯣꯡꯕꯗꯨꯅꯗꯤ ꯑꯗꯨꯒ ꯁꯤꯡꯒꯨꯝꯕ ꯍꯥꯞꯇꯦ ꯆꯅꯝꯒꯨꯝꯕ ꯍꯥꯞꯇꯦ ꯑꯦ ꯇꯤꯜꯍꯧ ꯍꯥꯞꯇꯦ ꯍꯥꯏꯕ ꯆꯅꯝꯒ ꯁꯤꯡ ꯈꯛꯇ ꯍꯥꯞꯄꯒ ꯊꯨꯝ ꯈꯛꯇ ꯍꯥꯞꯄꯒ ꯊꯣꯡꯕꯗꯣ ꯑꯗꯨꯒ ꯃꯩꯇꯩꯒꯤ ꯃꯣꯔꯣꯛ ꯑꯁꯥꯡꯕꯗꯣ ꯑꯉꯥꯡꯕꯗꯣ ꯑꯗꯣ ꯎꯝ ꯀꯔꯤ ꯍꯥꯏꯁꯤꯔꯥ ꯈꯥꯡꯗꯨꯗꯅꯦ ꯑꯗꯨꯝ ꯎꯝ ꯑꯗꯨꯃꯥꯏꯅ ꯇꯧꯔꯒ ꯇꯥꯎꯕ ꯁꯨꯔꯨꯛꯄꯨꯗꯤ ꯑꯗꯨꯃꯥꯅ ꯇꯧꯔꯒ ꯎꯝ ꯁꯨꯕꯗꯣ ꯑꯣꯏꯅꯝꯃꯦ ꯍꯥꯏꯕ ꯑꯗꯨ ꯎꯝ ꯀꯩꯅꯣ ꯇꯧꯕꯗꯨꯅ ꯍꯥꯎꯕꯅꯤ ꯑꯗꯨ ꯏꯆꯝ ꯆꯝꯅ ꯑꯗꯨ ꯀꯨꯀꯔꯗ ꯊꯣꯡꯒꯗꯕ ꯅꯠꯇꯕ ꯀꯨꯀꯔꯗ ꯊꯣꯡꯉꯅꯤꯀꯣ ꯎꯝ ꯃꯍꯥꯎꯗꯣ ꯌꯥꯎꯗꯦꯕ ꯌꯧꯗꯦ ꯍꯥꯏ ꯍꯥꯏꯕ ꯎꯝ
ꯈꯥꯡꯒꯨꯝꯕꯅ ꯍꯦꯟꯅ
ꯍꯥꯎꯕꯅꯤ ꯎꯝ ꯈꯥꯡꯗꯣꯀꯣ ꯇꯞꯅ ꯑꯗꯨꯁꯨ ꯌꯥꯝ ꯃꯩꯗꯣ ꯀꯟꯒꯗꯕ ꯅꯠꯇꯕ ꯃꯩꯗꯣ ꯂꯩꯊꯔꯒꯀꯣ ꯇꯞ ꯇꯞ ꯇꯞ ꯑꯗꯨꯝ ꯁꯇꯤꯝꯒꯤ ꯇꯥꯏꯞꯇ ꯑꯗꯨꯝ ꯀꯨꯏꯅ ꯄꯨꯡ ꯄꯨꯡ ꯑꯅꯤ ꯑꯍꯨꯝ ꯆꯪꯉꯦ
ꯑꯣ ꯍꯥꯏꯗꯤ ꯍꯧꯖꯤꯛꯀꯤꯗꯨ ꯂꯣꯏꯅꯕ ꯍꯣꯠꯅꯕꯗ
ꯑꯗꯨꯒ ꯍꯧꯖꯤꯛ ꯑꯩꯈꯣꯏꯒꯤ ꯄꯣꯛꯁꯨ ꯑꯅꯧꯕ ꯑꯣꯏꯔꯗꯤ ꯍꯥꯎꯇꯕꯅꯦ ꯂꯤꯕꯗꯣ ꯂꯤꯕꯗꯣ ꯑꯗꯨꯝ ꯇꯞꯞ ꯇꯞꯅ ꯑꯗꯨꯝ ꯎꯝ ꯊꯠ ꯊꯠ ꯊꯠ ꯂꯥꯎꯅ ꯑꯗꯨ ꯍꯦꯟꯅ ꯍꯥꯎꯕꯅꯤ
ꯑꯣ ꯑꯗꯨꯗꯤ ꯁꯥ ꯀꯩꯅꯣ ꯑꯔꯤꯕ ꯁꯥ ꯇꯧꯒꯗꯧꯅꯦ ꯑ ꯁꯥ ꯑꯅꯧꯕꯗꯤ ꯍꯥꯎꯔꯣꯏꯕ ꯀꯣ
ꯎꯝ ꯁꯥ ꯑꯅꯧꯕꯗꯤ ꯍꯥꯎꯇꯕꯅꯤ ꯃꯣꯏꯗꯤ ꯍꯧꯖꯤꯛꯀꯥꯟꯗꯤ ꯆꯤꯟꯖꯥꯛ ꯕ꯭ꯔꯣꯌꯂꯔ ꯕ꯭ꯔꯣꯌꯂꯔꯕꯨꯨ ꯑꯣꯏꯔꯣ ꯃꯣꯏꯗꯤ ꯃꯆꯤꯟꯖꯥꯛ ꯄꯤꯖꯔꯒ ꯊꯨꯅ ꯆꯥꯎꯅꯤꯡꯉꯥꯏ ꯑꯗꯨꯒ ꯊꯨꯅ ꯆꯥꯎꯍꯟ ꯈꯜꯂꯒ ꯑꯗꯨꯝ ꯋꯥꯠ ꯇꯩꯗꯅ ꯑꯩꯈꯣꯏ ꯑꯃ ꯆꯠꯂꯣ ꯑꯃ ꯆꯠꯂꯣ ꯑꯃ ꯂꯩꯀꯥꯏ ꯆꯠꯂꯣ ꯁꯤ ꯑꯃ ꯃꯐꯝ ꯆꯠꯂꯣ ꯂꯣꯏꯅ ꯎ ꯐꯪꯗꯕ ꯂꯩꯇꯦꯗꯅ ꯂꯣꯢꯂꯔꯗꯤ
ꯑꯥ
ꯑꯣ ꯃꯆꯤꯟꯖꯥꯛꯇꯣ ꯎꯝ ꯑꯗꯨꯒꯤꯀꯣ ꯑꯩꯒꯤ ꯏꯀꯣꯕꯣꯛꯇꯤ ꯍꯥꯏꯔꯤꯅꯦ ꯕ꯭ꯔꯣꯏꯂꯔꯗꯣ ꯆꯥꯅꯤꯡꯉꯗꯤ ꯃꯔꯛꯇ ꯈꯛꯇ ꯆꯥꯋꯣ ꯃꯣꯏꯗꯤꯆꯤꯟ ꯆꯤꯟꯖꯥꯛꯇꯨ ꯊꯨꯅ ꯆꯥꯎꯍꯟꯅꯤꯡꯉꯥꯏ ꯇꯧꯕꯅꯦ ꯑꯗꯨꯒ ꯊꯨꯅ ꯆꯥꯎꯍꯜꯂꯒ
ꯅꯨꯃꯤꯠ ꯌꯦꯡꯉꯨꯅꯦ ꯍꯞꯇꯥ ꯑꯃ ꯑꯅꯤꯗ ꯆꯥꯎꯕ ꯍꯥꯏꯕꯗꯤ ꯃꯥꯒꯤ ꯃꯆꯤꯟꯖꯥꯛꯇ ꯀꯩꯀꯩꯗꯨꯗ ꯐꯠꯇꯕꯗꯣ ꯅꯣꯏ ꯆꯥꯁꯤꯟꯕꯗꯣ ꯑꯃꯨꯛꯀ ꯑꯗꯨꯒ ꯑꯩꯈꯣꯏꯗꯤ ꯑꯃꯨꯛ ꯁꯨ ꯃꯔꯤꯟꯗ ꯄꯥꯝꯃꯤꯅꯦ ꯃꯔꯤꯟꯒꯨꯝꯕ ꯃꯅꯨꯡꯅꯨꯡꯁꯥꯗ ꯄꯥꯝꯃꯤꯅꯦ ꯌꯦꯟꯒꯤ ꯑꯗꯨꯒꯨꯝꯕꯗꯨ ꯆꯥꯒꯅꯨ ꯐꯠꯇꯦ ꯍꯥꯏꯅꯀꯣ
ꯑꯥ
ꯑꯩꯈꯣꯏꯗꯤ ꯃꯔꯤꯟ ꯃꯔꯤꯟꯒꯨꯝꯕ ꯆꯥꯔꯗꯤ ꯍꯦꯛ ꯇꯧꯕ ꯊꯤ
ꯐꯥꯢ ꯑꯗꯨꯒꯤꯀꯣ ꯑꯩꯈꯣꯏꯗꯤ ꯎꯝ ꯇ꯭ꯔꯥꯏꯕꯦꯜꯅꯦ ꯍꯥꯏꯕ ꯋꯥꯅꯤ ꯃꯅꯨꯡꯁꯥꯒꯨꯝꯕ ꯆꯥꯕꯁꯦ ꯑꯩꯈꯣꯏꯗꯤ ꯏꯀꯨꯕꯣꯛꯀꯨꯝꯕꯅ ꯌꯥꯝ ꯆꯩꯌꯦꯕ ꯑꯁ ꯑꯗꯨꯗꯗꯤꯀꯣ ꯑꯁꯨꯃꯥꯏꯅ ꯋꯥꯔꯤ ꯌꯥꯝ ꯅꯨꯡꯉꯥꯏꯔꯤꯉꯩꯗꯀꯣ ꯍꯦꯛ ꯇꯠꯄꯁꯦ
ꯑꯥ ꯍꯣꯏꯁꯦ ꯀꯩꯅꯣ ꯃꯣꯏꯒꯤ ꯅꯤꯌꯣꯝꯅꯤꯅ ꯑꯗꯨꯁꯨ ꯇꯧꯗ ꯌꯥꯗꯕꯅꯤꯅꯦ ꯑꯅꯝꯕꯅꯕꯨꯗꯤ ꯀꯩꯅꯣ ꯉꯥꯛꯇ ꯑꯣꯏꯌꯦꯕꯀꯣ ꯑꯗꯨꯅ ꯏꯆꯦ ꯍꯣꯏꯗ ꯁꯨꯝ ꯁ ꯅꯨꯡ ꯊꯣꯡꯕꯁꯦ ꯢꯆꯦ ꯍꯣꯢꯅ ꯊꯣꯡꯕꯖꯤꯅ ꯈꯔ ꯑꯗꯨꯝ ꯍꯥꯎ ꯁꯨꯝ ꯍꯥꯏꯅꯕꯩ ꯁꯨꯝ ꯍꯪꯉꯤꯅꯦ ꯑꯇꯣꯞꯄꯗꯁꯨ ꯑꯗꯨꯝ ꯋꯥꯔꯤ ꯁꯥꯟꯅꯕ ꯀꯥꯟꯗ ꯑꯗꯨꯝ ꯍꯪꯉꯦꯕ ꯀꯣ ꯅꯠꯀꯣ
ꯎ ꯀꯩꯅꯣ ꯏꯃꯥꯟ ꯢꯃꯥꯟꯅꯕꯤꯅꯀꯣ ꯑꯩ ꯑꯩꯁꯦ ꯑꯁꯤ ꯎꯝ ꯀꯩꯅꯣꯁꯦ ꯎꯝ ꯀꯨꯏꯔꯦ ꯑꯩꯅ ꯍꯥꯞꯄꯁꯦ ꯑꯗꯨ ꯑꯩ ꯀꯣꯜꯗꯤ ꯁꯨꯇꯧ ꯑꯩꯕꯨ ꯋꯥꯔꯅꯤꯡꯁꯨ ꯄꯤꯔꯛꯈ꯭ꯔꯕꯅꯦ ꯃꯣꯏꯅ ꯅꯪꯒꯤꯁꯦ ꯁꯦ ꯑꯦꯛꯁꯄꯥꯔ ꯑꯣꯏꯈ꯭ꯔꯅꯤ ꯍꯥꯏꯅꯀꯣ ꯖꯨꯟ ꯁꯚꯦꯟꯗꯒꯤꯔ ꯄꯤꯔꯛꯈ꯭ꯔꯕꯅꯦ ꯁꯨꯛꯇꯧ ꯇꯧꯗꯦꯕ ꯑꯩꯁꯦ
ꯑꯥ
ꯑꯗꯨꯒ ꯏꯃꯥꯟꯅꯕꯤꯗ ꯑꯗꯨꯝ ꯇꯧꯔ ꯂꯩꯌꯦ ꯑꯩꯗꯤ ꯁꯨꯡꯇꯧ ꯇꯧ ꯑꯩ ꯃꯇꯝꯁꯨ ꯁꯪꯗꯕ ꯃꯣꯏꯅ ꯇꯨꯝꯕ ꯃꯇꯝ ꯅꯠꯇ꯭ꯔꯗꯤꯀꯣ ꯑꯩ ꯁꯪꯗꯦꯕ ꯑꯗꯨꯒꯤ ꯀꯣ ꯍꯣꯢ ꯍꯥꯏꯕꯗꯤ ꯑꯩ ꯎꯝ ꯀꯔꯤ ꯍꯥꯏꯁꯦꯔꯥ ꯎꯝ ꯑꯁꯦꯡꯕꯁꯨ ꯍꯥꯏꯕ ꯌꯥꯗꯕ ꯑꯗꯨ ꯀꯔꯤꯅꯣ ꯍꯥꯏ ꯖꯨ ꯂꯩꯇꯕꯗꯨꯗꯣ ꯑꯁ ꯑꯩꯁꯦ ꯋꯥꯔꯕ ꯋꯥꯈꯜꯁꯦ ꯑꯗꯨꯒꯤ ꯎꯝ ꯑꯩ ꯇꯣꯛꯑꯒꯦꯗ ꯍꯥꯏꯅ ꯇꯨꯃꯤꯟ ꯂꯩꯕꯅꯦ ꯑꯗꯨꯒ ꯑꯁ ꯇꯧ ꯇꯧ ꯍꯥꯏꯔ ꯑꯗꯨꯝ ꯑꯗꯨꯒꯤ ꯑꯩꯗꯣ ꯍꯧꯕꯅꯦꯕ
ꯌꯥꯏꯗ ꯌꯥꯏꯗ ꯏꯆꯦ ꯇꯝ ꯇꯝ ꯑꯗꯨꯝ ꯇꯧ ꯁꯜꯂꯨꯗ
ꯍꯥꯏꯔꯤꯅꯦ ꯎꯝ ꯏꯃꯥꯟꯅꯕꯤ ꯑꯃꯈꯛꯇꯅꯦꯕ ꯑꯩ ꯇꯧꯔꯤꯗꯣ
ꯑꯥ
ꯑꯗꯣ ꯃꯥꯅ ꯇꯧꯋꯣ ꯇꯧꯋꯣ ꯐꯖꯅ ꯇꯧ ꯎꯝ ꯆꯪꯕꯅꯤ ꯍꯥꯏꯕꯅꯦꯕ
ꯑꯥ ꯑꯣ ꯢꯆꯦ ꯀꯩꯅꯣꯝ ꯍꯪꯒꯦꯅꯦ ꯢꯆꯦ ꯍꯣ ꯍꯣꯏꯔꯣꯝ ꯒꯤꯗꯤ ꯍꯧꯖꯤꯛꯀꯥꯟꯁꯦ ꯏꯪ ꯑ ꯋꯦꯗꯔꯁꯦ ꯀꯃꯥꯏꯟ ꯇꯧꯒꯦ ꯅꯣꯡꯒꯨꯝꯕ ꯌꯥꯝ ꯆꯨꯕ꯭ꯔꯣ ꯅꯠꯇ꯭ꯔꯒ ꯅꯨꯡꯁꯥ ꯌꯥꯝ ꯁꯥꯕ ꯀꯃꯥꯏꯟ ꯇꯧꯋꯤ
ꯑꯣ ꯎꯝ ꯅꯣꯡ ꯆꯨꯋꯤ ꯉꯁꯥꯏ ꯑꯌꯨꯛꯇꯣ ꯌꯥꯝ ꯀꯟꯅ ꯆꯨꯗꯦ ꯎꯝ ꯈꯖꯤꯛ ꯈꯖꯤꯛꯇꯪ ꯆꯨꯕ ꯈꯣꯏꯗꯣ
ꯑꯥ
ꯑꯩꯈꯣꯏꯁꯤꯅ ꯎꯝ ꯅꯪ ꯀꯥꯏꯗꯩꯅꯣ ꯑꯩꯗꯤ ꯔꯤꯝꯁ ꯃꯅꯥꯛꯇꯒꯤꯅꯦ
ꯑꯣ ꯏꯆꯦꯗꯨꯗꯤ ꯌꯥꯝ ꯀꯩꯅꯣ ꯇꯧꯕ ꯅꯠꯇ꯭ꯔꯦ ꯌꯥꯝ ꯑꯍ ꯂꯥꯞꯅꯕ ꯅꯠꯇ꯭ꯔꯦꯗꯤ ꯍꯥꯏꯗꯤ ꯏꯆꯦ ꯈꯨꯟꯗꯒꯨꯝꯕ ꯂꯩꯕꯁꯨ ꯑꯗꯨꯝ ꯌꯥꯎꯅꯩꯗꯅꯀꯣ ꯑꯗꯨ ꯁꯨꯝ ꯍꯪꯕꯅꯤ ꯍꯥꯏꯗꯤ ꯑꯩꯈꯣꯏꯒ ꯃꯐꯝ ꯃꯥꯟꯅꯗ꯭ꯔꯒꯗꯤ ꯑꯗꯨꯝꯕꯁꯨ ꯂꯩꯗꯅꯀꯣ ꯢꯆꯦ ꯑꯗꯨꯝꯕ ꯁꯨꯝ ꯍꯪꯉꯤꯅꯦ ꯢꯆꯦ ꯑꯗꯨꯗꯤ ꯌꯥꯝ ꯂ ꯂꯍ ꯂꯥꯞꯅꯕ ꯑꯣꯏꯗ꯭ꯔꯦ ꯑꯩꯈꯣꯏꯗꯩ ꯏꯔꯣꯢꯁꯦꯝꯕꯗꯩꯅꯦꯕ ꯃꯣꯢꯁꯦ
ꯑꯗꯨꯗꯤ ꯑꯩꯁꯦ ꯎꯝ ꯑꯩꯁꯨ ꯂꯝꯐꯦꯜꯗꯩꯅꯦ
ꯑꯣ ꯑꯩꯁ